ꯍꯜꯂꯣ
ꯎꯝ ꯍꯥꯏꯌꯨ
ꯀꯃꯥꯏ ꯀꯃꯥꯏ ꯇꯧꯔꯤꯒꯦ ꯑꯩꯈꯣꯏ ꯄꯥꯔꯇꯤꯗ ꯁꯤꯅꯤ ꯁꯤꯅꯦ ꯁꯨꯝ ꯁꯤꯟꯁꯨ ꯁꯤꯟꯗꯦ ꯑꯁ ꯈꯪꯗ꯭ꯔꯦ ꯇꯧꯔꯤꯁꯦ ꯑꯩꯁꯨ ꯂꯩꯇꯅ ꯁꯨꯝ ꯍꯧꯗꯣꯛꯃꯟꯕꯁꯤꯗꯅꯦ ꯏꯀꯥꯏꯕ ꯑꯃ ꯌꯥꯎꯁꯜꯂꯛꯑꯦ ꯄꯥ꯭ꯔꯇꯤꯁꯦ ꯇꯧꯅꯤ ꯇꯧꯅꯤ ꯇꯧꯅꯤ ꯍꯥꯏꯔꯒ ꯁꯨꯝ ꯇꯧꯁꯨ ꯇꯧꯕꯤꯗꯦ
ꯏꯕꯨꯡꯉꯣ ꯑꯩꯈꯣꯏꯅ ꯅꯠꯇꯤꯌꯦ ꯁꯪꯗ꯭ꯔꯤꯁꯦ ꯅꯪꯅꯦ ꯅꯪ ꯑꯩꯈꯣꯏꯗꯤ ꯄꯥꯔꯇꯤ ꯑꯃ ꯃꯔꯣꯟ ꯑꯃꯃꯨꯛ ꯂꯣꯏꯈ꯭ꯔꯕꯅꯦ ꯅꯪꯅꯦ ꯌꯥꯎꯗ꯭꯭ꯔꯤꯁꯦ ꯅꯪꯅ ꯌꯥꯝꯅ ꯑꯆꯨꯝꯕꯒ ꯁꯥꯗꯅ ꯉꯥꯡꯉꯤꯗꯣ
ꯄꯨ꯭ꯔꯥ ꯏꯟꯐꯣꯔꯃꯦꯁꯟꯁꯨ ꯄꯤꯔꯛꯇꯦ ꯅꯣꯏ ꯀꯔꯝ ꯀꯥꯟꯗ ꯄꯥꯔꯇꯤ ꯑꯃ ꯂꯣꯏꯈ꯭ꯔꯤꯕ
ꯏꯁ ꯀꯔꯤꯒꯤ ꯏꯁ ꯅꯪ ꯐꯣꯟ ꯇꯧꯏ ꯄ ꯑꯩꯒꯤ ꯑꯩ ꯑꯩꯅ ꯐꯣꯟ ꯇꯧꯕꯗꯣ ꯅꯪ ꯄꯥꯏꯈꯠꯂꯛꯄ꯭ꯔꯥ ꯄꯥꯏꯈꯠꯂꯛꯇꯕ꯭ꯔꯥ ꯍꯥꯏꯔꯣ ꯑꯩꯒꯤ ꯃꯤꯁꯀꯣꯜ ꯂꯩꯔꯝꯕ꯭ꯔꯥ ꯂꯩꯔꯝꯗꯕ꯭ꯔꯥ ꯍꯥꯏꯔꯣ
ꯂꯩꯔꯝꯃꯦ ꯑꯗꯨ
ꯂꯩꯔꯝꯕꯗꯨ ꯀꯣꯜ ꯕꯦꯛꯁꯨ ꯇꯧꯔꯛꯇꯦ ꯑꯗꯨ ꯅꯪ ꯀꯃꯥꯏ ꯈꯪꯗꯧꯔꯤꯒꯦꯕ
ꯑꯗꯨ ꯀꯣꯜ ꯕꯦꯛ ꯀꯣꯜ ꯕꯦꯛ ꯇꯧꯔꯛꯀꯗꯕꯗꯣ ꯑꯩ ꯐꯣꯟ ꯕꯦꯂꯦꯟꯁꯁꯨ ꯌꯥꯎꯗ꯭ꯔꯦ
ꯑꯗꯨꯗꯤ ꯀꯅꯥꯏ ꯃꯔꯥꯟꯅꯣ ꯅꯪꯒꯤ ꯅꯔꯥ ꯅꯠ ꯅꯠꯇ꯭ꯔꯣ ꯑꯗꯨꯗꯤ ꯑꯩꯈꯣꯏ ꯅꯪꯉꯣꯟꯗ ꯀꯣꯜ ꯇꯧꯔꯛꯇꯕꯗꯤ ꯅꯠꯇꯦꯗꯅ
ꯑꯗꯨꯏꯁꯨ ꯀꯣꯜ ꯇꯧꯔꯛꯅꯤꯅ ꯑꯃꯇꯪ ꯇꯧꯔ ꯇꯣꯛꯈ꯭ꯔꯦ
ꯏꯁ ꯑꯩꯅ ꯑꯃ ꯇꯧꯔꯤꯅꯦ ꯑꯗꯨꯒ ꯆꯟꯆꯟꯅ ꯑꯃꯅꯦ ꯇꯧꯔꯤꯖꯦ ꯅꯪꯉꯣꯟꯗ ꯆꯟꯆꯟꯒꯤꯖꯨ ꯃꯤꯁꯀꯣꯜ ꯂꯩꯔꯝꯗꯕ꯭ꯔꯅꯦ
ꯑꯁ ꯆꯟꯆꯒꯤꯗꯤ ꯂꯩꯇꯤꯌꯦ ꯑꯩꯉꯣꯟꯗ ꯗꯤ ꯅꯪ ꯑꯗꯣ ꯁꯦ ꯐꯔꯦꯁꯦ ꯁꯤ ꯂꯣꯏꯅꯃꯛ ꯇꯣꯛꯊꯣꯛꯑꯒꯅꯦ ꯑ ꯃꯊꯪꯒꯤ ꯅꯦꯛꯁ ꯄꯥꯔꯇꯤꯗꯣ ꯀꯔꯝꯕ ꯏꯁꯄꯣꯠꯇ ꯀꯔꯝꯕ ꯖꯒꯥꯗ ꯀꯔꯤ ꯆꯥꯁꯤꯒꯦ ꯀꯅꯥ ꯀꯅꯥ ꯇꯧꯗꯣꯏꯅꯣ ꯑꯗꯨꯝꯇꯪ ꯁꯨꯒꯥꯏꯅ ꯑꯝꯇ ꯍꯥꯏꯔꯛꯑꯣꯁꯦ ꯑꯩꯗꯤ ꯈꯟꯚꯝ ꯈꯪꯗꯦꯕ ꯑꯩꯗꯤ ꯁꯨꯝꯕ ꯃꯦꯅꯦꯖꯃꯦꯟꯒꯤ ꯊꯕꯛꯁꯤ ꯈꯔꯖꯨ ꯍꯩꯇꯦꯕ ꯑꯗꯨꯅ ꯀꯩ ꯀꯩꯅꯣ ꯈꯔ ꯑꯝꯇ ꯍꯥꯏꯔꯛꯑꯣ ꯑꯩꯁꯨ ꯑꯩꯒꯤ ꯅꯪꯅ ꯍꯥꯏꯔꯕ ꯃꯇꯨꯡꯗ ꯑꯩꯒꯤ ꯑꯣꯄꯤꯅꯤꯌꯟꯗꯣ ꯑꯩꯁꯨ ꯐꯣꯡꯗꯣꯔꯛꯀꯦꯕ
ꯀꯔꯤꯅꯣ ꯑꯩꯈꯣꯏꯗꯤ ꯁꯟ ꯆꯥꯔꯅꯤ ꯍꯟꯗꯛꯇꯤ
ꯁꯟꯆꯥꯔꯅꯤ
ꯁꯟꯗꯣ ꯀꯤꯖꯤ ꯃꯉꯥꯃꯨꯛ ꯇꯧꯔꯅꯤ
ꯀꯦꯖꯤꯃꯉꯥ
ꯎꯝ
ꯑꯣ
ꯁꯟꯗꯣ ꯀꯦ ꯍꯟꯗꯛ ꯇꯤ ꯑꯇꯩꯗꯒ ꯑꯝꯇ ꯆꯠꯂꯔꯣꯏ ꯑꯩꯈꯣꯏ ꯂꯝꯄꯥꯛꯇ ꯑꯣꯏꯅ ꯆꯥꯔꯅꯤ ꯑꯩꯈꯣꯏ ꯂꯝꯄꯥꯛꯀꯤ ꯌꯥꯝ ꯒ꯭ꯔꯤꯟꯒ ꯑꯣꯏꯕꯗꯣ ꯍꯥꯏꯗꯤ ꯄꯤꯛꯅꯤꯛꯀꯤ ꯏꯁꯄꯣꯠ ꯌꯥꯝ ꯆꯞ ꯆꯥꯕꯗꯣ ꯑꯣꯏꯑ ꯦꯕ ꯑꯗꯨꯗꯅꯦ ꯑꯗꯨꯗ ꯍꯣ ꯍꯣꯏ ꯑꯩꯈꯣꯏ ꯁꯤꯒꯤ ꯂꯝꯄꯥꯛꯇ ꯑꯗꯨꯗ ꯑꯗꯨ ꯅꯪꯖꯨ ꯈꯪꯉꯤ ꯅꯠꯇ꯭ꯔꯣ ꯃꯐꯝꯗꯣ ꯌꯥꯝ ꯐꯖꯗ꯭ꯔꯣ ꯒ꯭ꯔꯤꯟꯒ ꯑꯣꯏ
ꯐꯕꯨꯗꯤ ꯐꯖꯩꯌꯦ ꯑꯗꯨꯗꯩ ꯅ ꯃꯤ ꯃꯌꯥꯝ ꯂꯩꯕꯗꯣ ꯑꯗꯨꯗꯤ ꯁꯨꯝ ꯅꯨꯡꯉꯥꯏꯒꯗ꯭ꯔꯣ ꯁꯥꯟꯅ ꯈꯣꯠꯅꯕ ꯃꯤꯖꯨ ꯃꯌꯥꯝ ꯂꯥꯛꯏ ꯑꯗꯩ ꯃꯤꯖꯨ ꯑꯗꯨꯝ ꯂꯩꯅꯕꯅꯤꯅ
ꯑꯗꯨꯗꯣ ꯍꯥꯏꯗꯤꯅꯦ ꯀꯩꯅꯣꯒꯤ ꯃꯇꯝꯗ ꯆꯥꯗꯣꯏꯅꯦ ꯍꯥꯏꯕ ꯑꯌꯨꯛꯇꯗꯤ ꯁꯥꯟꯅꯗꯦꯗꯅ
ꯍꯣꯏ ꯑꯇꯨꯕꯨꯗꯤ ꯌꯥꯕꯨꯗꯤꯌꯥꯏ
ꯑꯌꯨꯛꯇ ꯁꯥꯟꯅꯗꯕꯅꯤꯅ ꯑꯌꯨꯛꯇ ꯑꯣꯏꯅ ꯆꯥꯔꯁꯤ ꯀꯩꯅꯣ ꯁꯟꯗꯨꯅ ꯀꯦꯖꯤ ꯃꯉꯥ ꯃꯨꯛ ꯂꯧꯔꯖꯦ ꯑꯗꯒꯤ ꯀꯩꯅꯣ ꯑ ꯊꯣꯡꯕꯗꯨꯅ ꯌꯨꯝꯗ ꯊꯣꯡꯉꯖꯦ ꯑꯗꯨꯒ ꯄꯨꯔꯖꯤ ꯏꯅꯛ ꯅꯩꯑꯦꯗꯅ ꯄꯨꯕꯗꯨꯗꯤ
ꯎꯝ
ꯑꯗꯨꯒ ꯑꯗꯨꯃꯥꯏꯅ ꯇꯧꯔ ꯆꯥꯔꯁꯦ
ꯌꯥꯏꯌꯦ ꯑꯊꯣꯡꯕꯥꯗꯤ ꯀꯅꯥꯅꯥ ꯊꯣꯡꯗꯣꯏꯅꯣ꯫
ꯊꯣꯡꯕꯥ ꯗꯤ ꯑꯩ ꯍꯦꯛꯇꯥ ꯊꯣꯡꯒꯦ ꯀꯦꯏꯅꯣ ꯑꯦꯍꯍ ꯑꯦꯟ. ꯏꯅꯥ ꯊꯣꯡꯕꯥ ꯈ꯭ꯡꯒꯦ ꯅ꯭ꯠꯔꯣ ꯀꯌꯥꯝ ꯍꯥꯑꯣꯒꯦ ꯗꯨ꯫
ꯍꯣꯏ ꯑꯗꯨ ꯌꯥꯝꯃꯜꯂꯥꯕꯥꯗꯤ ꯍꯥꯑꯣꯖꯤꯕꯅꯤ ꯉꯅꯥ ꯊꯣꯡꯕꯥ ꯗꯨ ꯃꯍꯥꯑꯣ ꯒꯥ ꯅꯞ ꯅꯞ ꯒꯥ ꯂꯥꯑꯣꯔꯥꯒꯥ ꯑꯗꯨꯕꯨꯗꯤ ꯉꯒꯤ ꯈꯨꯠ ꯍꯥꯏꯔꯦꯗꯅꯥ ꯑꯗꯣ ꯑꯥ ꯍꯋꯖꯤꯛ ꯀꯃꯩ ꯀꯃꯩ ꯇ꯭ꯔꯤꯒꯦ ꯑꯗꯨ꯫
ꯀꯃꯩ ꯇ꯭ꯅꯦꯏꯒꯦ ꯏꯗ꯫ ꯍꯥꯏꯗꯨꯅ ꯀꯥꯟꯅꯗꯦ ꯆꯥꯔꯤꯉꯩ ꯍꯥꯎꯏ ꯑꯩꯉꯣꯟꯗ ꯍꯥꯎꯇꯕ ꯇꯕ ꯍꯥꯏꯕ ꯑꯝꯇ ꯂꯩꯇꯦ ꯁꯥꯔꯁꯨ ꯄꯪꯈꯥꯎ ꯇꯥꯎꯏ ꯑꯗꯨꯅ ꯐꯤꯕꯝꯗꯤ ꯐꯖꯔꯦ ꯍꯣꯏ ꯃꯥ ꯅꯪ ꯉꯥꯡꯕꯗ ꯇ ꯂꯣꯏꯔꯕꯅꯤ
ꯑꯁ ꯑꯗꯣ ꯈꯪꯗꯦꯗ ꯑꯩꯈꯣꯏꯅ ꯁꯝ ꯅꯥꯀꯟꯗ ꯆꯁꯤꯜꯂꯣ ꯍꯥꯏꯕꯁꯤꯅꯦ ꯌꯥꯗꯒꯨꯝ ꯑꯗꯒꯤ ꯆꯥꯗ꯭ꯔꯤꯕꯁꯤꯒ ꯅꯣꯏꯅ ꯃꯔꯣꯟ ꯅꯣꯏꯅꯤꯅ ꯆꯥꯔꯒꯁꯨ ꯅꯣꯏ ꯌꯥꯗꯕ ꯑꯃ ꯇꯧꯔꯤꯕ
ꯅꯪꯗꯣ ꯑꯝꯇ ꯗꯣꯛꯇꯔꯣ ꯑꯝꯇ ꯌꯦꯡ ꯥꯊꯣꯛꯑꯦ ꯆꯥꯔꯁꯨ ꯅꯣꯏꯌꯣ ꯌꯥꯗ꯭ꯔꯤꯗꯣ ꯇꯤꯟꯁꯦꯗ ꯄ꯭ꯔꯣꯕ꯭ꯂꯦꯝ ꯇꯤꯟꯒꯤ ꯀꯨ ꯂꯤꯔꯒ ꯀꯩꯅꯣꯝ ꯆꯥꯊꯣꯛꯑꯣ
ꯑꯗꯨꯅꯦ ꯑꯩꯁꯨ ꯈꯜꯂꯤꯅꯦ ꯑꯗꯣ ꯗꯣꯛꯇꯔꯁꯦ ꯀꯔꯝꯕ ꯗꯣꯛꯇꯔ ꯖꯒꯥꯗ ꯌꯦꯡꯉꯒ ꯇꯧꯗꯣꯏꯅꯣꯅ ꯈꯪꯗ꯭ꯔꯦꯁꯦ ꯈꯟꯕ ꯑꯃ ꯑꯗꯩ ꯄ꯭ꯔꯥꯏꯚꯦꯠꯇ ꯆꯠꯂꯦ ꯄꯩꯁꯥ ꯃꯌꯥꯝ ꯇꯤꯡꯉꯤ ꯒꯣꯔꯃꯦꯟꯗ ꯆꯠꯂꯦ ꯑ ꯈꯪꯗꯦ ꯀꯩ ꯍꯥꯏꯗꯣꯏꯅꯣ ꯍꯧꯖꯤꯛꯀꯥꯟꯗꯤ ꯁꯨꯝ ꯂꯩꯗꯅꯀꯣ ꯃꯅꯨꯡꯒꯤꯗꯣ ꯑꯗꯨꯃꯥꯏꯅ ꯂꯣꯏꯅꯃꯛ ꯃꯥꯏ ꯃꯥꯏꯒꯤ ꯀꯩꯅꯣ ꯍꯥꯏꯗ ꯃꯥꯏ ꯃꯥꯏ ꯀꯩꯅꯣꯗꯅ ꯍꯦꯟꯅ ꯀꯤꯌꯥꯔ ꯂꯧꯅ ꯌꯦꯡꯕ ꯑꯗꯨꯒ ꯑꯣꯏꯗꯕ ꯑꯩꯈꯣꯏꯗꯅ ꯈꯔ ꯈꯪꯗꯦꯗ ꯁꯨꯝꯕꯁꯦ ꯃꯌꯥꯝ ꯊꯣꯛꯑꯕꯅꯦꯅꯦ ꯋꯥꯈꯜꯁꯦ ꯀꯅꯥꯗ ꯌꯦꯡꯗꯣꯏꯅꯣ ꯌꯦꯡꯐꯝ ꯈꯪꯗꯦ ꯑꯗꯣ ꯅꯪ ꯁꯨꯝ ꯈꯪꯕꯒ ꯂꯩꯕ꯭ꯔꯣ
ꯑꯩꯅ ꯈꯪꯕꯗꯅꯦ ꯀꯩꯅꯣꯒꯤ ꯑꯩꯈꯣꯏ ꯏꯄꯨ ꯍꯣꯏꯒꯤ ꯁꯤ ꯋꯥꯡꯈꯩ ꯏꯄꯨꯒꯤ ꯃꯁ ꯏꯆꯥ ꯅꯨꯨꯄꯤꯗꯣ ꯑꯗꯨꯁꯨꯨ ꯌꯥꯝ ꯍꯩꯅ ꯍꯥꯏꯕꯅꯦ ꯃꯗꯨꯁꯨ ꯅꯪ ꯅꯪꯁꯨ ꯈꯪꯅꯩꯗꯅ ꯑꯗꯨꯗꯤ ꯃꯁꯥ
ꯎꯝ
ꯑꯗꯨꯗ ꯆꯠꯂꯒ ꯑꯝꯇꯪ ꯇꯥꯟꯅꯊꯣꯛꯑꯣ ꯃꯥ ꯌꯥꯝ ꯍꯩꯌꯦꯅ ꯄꯥꯎ ꯇꯥꯏ ꯑꯩꯅ ꯇꯥꯕꯗꯗꯤ ꯑꯗꯨꯗꯤ ꯅꯪꯒꯁꯨ ꯈꯪ ꯅ ꯅꯤꯅꯦ ꯌꯥꯔꯦꯗꯅ ꯑꯗꯨꯁꯦ
ꯇꯪ ꯇꯧꯁꯤꯔꯛꯅ ꯑꯩꯁꯨ ꯈꯜꯂꯤꯅꯦ
ꯑꯗꯨꯃꯥꯏꯩꯅ ꯑꯝꯇ ꯌꯦꯡꯊꯣꯛꯑꯣ ꯅꯪ ꯇꯤꯟ ꯆꯦꯜꯠꯂꯦ ꯌꯥꯗ꯭ꯔꯦ ꯆꯥꯔꯤꯉꯩ ꯅꯣꯏꯗꯕ ꯍꯥꯏꯁꯦ ꯕꯦꯔꯥꯅꯤ
ꯍꯣꯏ ꯑ ꯈꯪꯗꯦ ꯈꯔꯑꯅꯠꯇꯕ ꯑꯁ ꯀꯔꯤ ꯀꯥꯟꯅ ꯅꯣꯏꯅꯤꯡꯉꯤꯅꯣ ꯑꯗꯨ ꯆꯥꯔꯤꯉꯩ ꯀꯩꯅꯣꯝ ꯇꯧꯗꯣ ꯐꯔꯕꯅꯦ ꯑꯩꯈꯣꯏꯁꯦ ꯈꯤꯇꯪ ꯆꯥꯥꯁꯟꯕꯒ ꯕꯣꯝ ꯊꯥꯔꯛꯇꯣꯏꯅꯤ ꯁꯤ ꯀꯔꯤꯝ ꯄꯥꯝꯕꯅꯣ ꯑꯗꯨꯝ ꯄꯥꯔꯒ ꯂꯩꯌꯨ ꯈꯣꯠꯂꯨ ꯀꯥꯏꯅ ꯑꯁ ꯑꯗꯩ ꯈꯨ ꯃꯥꯟꯅꯁꯨꯅꯦ ꯑꯩꯅ ꯃꯔꯣꯏꯅꯤꯅ ꯒꯨꯂꯤ ꯆꯥꯒꯦ ꯍꯥꯏꯔ ꯖꯁ ꯀꯔꯤ ꯀꯥꯟꯅꯕ ꯅꯁꯥꯅ ꯂꯥꯏꯅꯥ ꯍꯦꯟꯅ ꯄꯛꯂꯝꯅꯤꯉꯥꯏꯅ ꯈꯣꯠꯂ ꯁ ꯉꯥꯡꯉꯦꯕ ꯑꯗꯨꯝ ꯄꯥꯔ ꯂꯩꯕꯅꯤꯅ ꯐ ꯃꯥꯜꯂꯦ ꯑꯩꯅꯗꯤ ꯁꯣꯝ ꯅꯥꯀꯟꯗ ꯄꯥꯔ ꯂꯩꯕꯁꯦ ꯄꯥꯝꯗ꯭ꯔꯤ ꯑ
ꯄꯥꯔꯒꯂ ꯏꯕ ꯕ ꯍꯥꯏꯁꯤꯁꯨꯅꯦ ꯐꯗꯤ ꯐꯩꯌꯦ ꯑꯗꯨꯏꯁꯨꯅꯦ ꯗ꯭ꯔꯦꯁ ꯅꯨꯡꯁꯦꯜꯂꯛꯄꯗ ꯈꯔ ꯆꯞ ꯆꯥꯕ ꯍꯥꯏꯕ ꯑꯃ ꯂꯩꯗꯅ
ꯃꯥꯅꯦ ꯍꯧꯖꯤꯛ ꯑꯩ ꯗ꯭ꯔꯦꯁ ꯁꯦꯠꯄ ꯑꯩꯅꯗꯤ ꯈꯔ ꯍꯥꯏꯐꯥꯏꯒꯤ ꯗ꯭ꯔꯦꯁꯁꯤꯡ ꯁꯥꯔꯁꯦ ꯄꯥꯝꯃꯦꯕ ꯑꯗꯣ ꯁꯦꯠꯀꯦ ꯇꯧꯕꯁꯦ ꯑꯝꯇ ꯍꯥꯏꯗꯤ ꯏꯁꯝ ꯁꯝꯅ ꯑꯦꯛꯖꯥꯝꯄꯜ ꯑꯣꯏꯅ ꯄꯤꯔꯕꯗ ꯌꯥꯝ ꯅꯥꯟꯅ ꯁꯦꯠꯅꯤꯡꯕꯕꯁꯤꯦ ꯖꯤꯟꯁꯀꯨꯝꯕ ꯑꯗꯗꯒꯤ ꯖꯤꯟꯁ ꯑꯃꯒ ꯑꯗꯩ ꯄꯣꯂꯣ ꯁꯥꯔꯠ ꯑꯃꯒ ꯂꯤꯠꯂꯒ ꯁꯦꯠꯄꯗ ꯑꯣꯔ ꯐꯣꯔꯃꯦꯜꯗꯁꯨ ꯄꯣꯂꯣ ꯁꯥꯔꯠꯀ ꯂꯤꯠꯅꯤꯡꯕꯁꯦ ꯑ ꯄꯥꯝꯕꯣꯝꯁ ꯄꯤꯊꯣꯛ ꯄꯤꯛꯑꯕꯅꯤꯅꯅꯦ ꯄꯣꯂꯣ ꯁꯥꯔꯠ ꯂꯤꯠꯀꯤ ꯈꯜꯂꯁꯨꯅꯦ ꯂꯤꯠꯄ ꯉꯝꯗ꯭ꯔꯦ
ꯎꯝ ꯑꯗꯨ ꯅꯪꯒꯤ ꯅꯪꯒꯤ ꯍꯧꯖꯤꯛ ꯂꯩꯔꯤꯕ ꯐꯤꯕꯝꯗꯨꯗꯗꯤ ꯈꯔ ꯅꯣꯏꯍꯟꯕꯗꯤ ꯌꯥꯏ
ꯎꯝ ꯑꯗꯨꯅ ꯑꯩꯁꯦ ꯑꯗꯒꯤ ꯑꯩꯁꯦ ꯍꯧꯖꯤꯛꯀꯥꯟꯁꯦ ꯆꯥꯕꯁꯦ ꯑꯍꯥꯎꯕ ꯊꯣꯡꯕꯁꯨ ꯀꯌꯥ ꯆꯥꯅꯤꯡꯗꯕꯤ ꯍꯥꯏꯕꯗꯤ ꯆꯪꯗꯕꯤꯗ ꯇꯧꯔꯦꯕ ꯑꯩꯅ ꯆꯥꯔꯤꯉꯥꯏ ꯐꯅꯌꯥꯝ ꯍꯣꯠꯅꯕꯅꯦꯕ ꯁꯨꯡꯆꯪ ꯆꯪꯗ꯭ꯔꯦ
ꯑꯦ ꯅꯪ ꯗꯣꯛꯇꯔ ꯇꯥꯟꯅꯗꯕ ꯁꯨꯌ ꯌꯥꯔꯔꯣꯏ ꯑꯍꯥꯎꯕꯥꯕꯨ ꯆꯥꯅꯤꯡꯗꯦ ꯍꯥꯏꯁꯦ ꯖꯂꯗꯤ
ꯑꯗꯣ ꯑꯩꯅ ꯍꯧꯖꯤꯛ ꯆꯥꯅꯤꯡꯉꯤꯁꯦ ꯈꯪꯗꯦ ꯑꯗꯨꯝ ꯆꯝꯅ ꯊꯣꯡꯕ ꯀꯥꯡꯒꯧ ꯑ ꯁꯧꯒ꯭ꯔꯤ ꯀꯥꯡꯒꯧ ꯑꯣꯏꯔ ꯑꯗꯒꯤ ꯀꯥꯡꯁꯣꯏꯗ ꯀꯥꯡꯒꯧꯒ ꯊꯣꯡꯕꯒꯨꯝꯕ ꯁꯤꯒꯨꯝꯕꯗꯨꯗꯤ ꯑꯁ ꯐꯖꯅ ꯏꯠꯂꯦ ꯑꯩꯁꯦ ꯑꯗꯨꯒꯅꯦ ꯑꯩꯈꯣꯏꯁꯨ ꯉꯔꯥꯡ ꯌꯦꯟꯒꯨꯝꯕ ꯌꯦꯟ ꯊꯣꯡꯉꯦꯕꯀꯣ ꯌꯦꯟꯁ ꯀꯣꯏꯅ ꯍꯥꯎꯕꯒꯤ ꯊꯣꯡꯉꯤꯅꯦꯕ ꯑꯗꯣ ꯈꯪꯗꯦ ꯑꯗꯨꯝ ꯈꯔ ꯆꯥꯁꯤꯜꯂ ꯑꯩꯁ ꯅꯨꯡꯗꯥꯡ ꯋꯥꯏꯔꯝꯗ ꯆꯥꯛꯆꯈꯤꯕ ꯈꯪꯗꯦ ꯑꯗꯨꯝ ꯈꯔ ꯆꯥꯁꯤꯜꯂꯒ ꯑꯗꯨꯝ ꯆꯥꯅꯤꯡꯗꯕꯤ ꯑꯗꯨꯃꯥꯏꯅ ꯄꯨꯛ ꯊꯥꯡꯒꯠꯂꯛꯄ ꯑꯗꯨꯝꯕ ꯈꯔ ꯁꯨꯝ ꯇꯧꯔꯛꯄ ꯍꯥꯏꯇꯥꯔꯦ ꯑꯩꯁꯦ
ꯑꯗꯣ ꯅꯪꯒꯤꯗꯣ ꯂꯥꯏꯅꯥ ꯆꯦꯟꯕ ꯑꯃ ꯅ ꯅꯠꯇ꯭ꯔꯒ ꯅꯪ ꯆꯥꯕ ꯇꯥꯏꯃꯤꯡ ꯀꯥꯏꯕꯒꯤꯁꯦ
ꯑꯗꯨꯒꯤ ꯈꯪꯒꯦ ꯆꯥꯕ ꯇꯥꯏꯃꯤꯡꯁꯦ ꯍꯧꯖꯤꯛ ꯑꯩꯈꯣꯏꯁꯦ ꯍꯟꯗꯛꯇꯤ ꯍꯣꯏ ꯈꯔꯗꯤ ꯀꯥꯏꯔꯦꯕ ꯑꯩꯈꯣꯏ ꯑꯩꯈꯣꯏ ꯏꯃꯨꯡꯒꯤ ꯑꯣꯏꯅꯗꯤ ꯆꯥꯕꯁꯦ ꯍꯥꯏꯗꯤ ꯆ ꯆꯥꯛꯁꯦ ꯂꯥꯝꯃꯤ ꯒ ꯂꯥꯞꯅꯗꯦꯒ ꯁꯨꯃꯥꯏꯅ ꯁꯨꯝꯨꯝ ꯇꯧꯅ ꯂꯩꯅꯕꯅꯤꯅ ꯍꯥꯏꯇꯥꯔꯦ ꯑꯗꯨꯝ ꯆꯥꯕꯁꯦ ꯑꯌꯥꯝꯕꯅꯗꯤ ꯂꯣꯏꯅ ꯁꯣꯏꯔꯦ ꯆꯥꯕꯩ ꯃꯇꯝꯁꯦ ꯎ
ꯑꯗꯨ ꯑꯗꯨꯅꯦ ꯑꯝꯛꯇ ꯌꯦꯡꯊꯣꯛꯎ ꯑꯝꯇ ꯌꯦꯡꯊꯣꯛꯎ ꯅꯪ ꯌꯥꯗ꯭ꯔꯦ ꯑꯗꯨꯃꯥꯏꯅ ꯇꯧꯔꯗꯤ ꯌꯥꯔꯣꯏ ꯅꯠꯇ꯭ꯔꯒ ꯆꯥꯕꯒꯤ ꯃꯇꯝꯗꯣ ꯑꯃ ꯐꯖꯅ ꯈꯥꯏꯗꯣꯛꯑꯒ ꯆꯥꯒꯦꯔꯥ
ꯍꯣꯏ ꯑꯩꯁꯦ ꯗꯣꯛꯇꯔꯅꯁꯨ ꯆꯈꯥꯎ ꯁꯛꯄꯩꯁꯨ ꯌꯦꯡꯂꯡꯉꯨꯔꯕꯅꯦꯕ
ꯀꯥꯏꯗ ꯌꯦꯡꯕ
ꯀꯩꯅꯣꯗ ꯦꯅꯤꯝꯁꯇꯣ
ꯎꯝ
ꯖꯦꯅꯤꯝꯁꯇ ꯌꯦꯡꯉꯨꯕꯅꯦꯕ ꯑꯗꯨꯗ ꯆꯈꯥꯎꯁꯨ ꯑꯦ ꯆꯥꯛ ꯆꯥꯕꯩ ꯃꯇꯝꯗꯣ ꯑꯃꯨꯛꯇꯪ ꯐꯖꯅ ꯅꯥꯏꯌꯨ ꯈꯣꯠꯂꯨꯅ ꯍꯥꯏꯔꯛꯄꯅꯦꯕ ꯑꯗꯣ ꯍꯥꯏꯗꯤ ꯑꯗꯨꯉ ꯆꯥꯗꯕꯅꯤꯅ
ꯎꯝ ꯍꯅꯦ ꯍꯥꯏ ꯑꯐꯕꯨꯗꯤ ꯃꯌꯥꯝ ꯇꯥꯛꯄꯤꯅꯕ ꯂꯩ ꯏꯟꯒꯗꯕ ꯅꯪꯅ ꯏꯟꯗ꯭ꯔꯗꯤ ꯎꯄꯥꯏ ꯂꯩꯇꯦ ꯅꯠꯇ꯭ꯔꯥ
ꯃꯥꯅꯦ ꯑꯗꯨꯒ ꯑꯩꯈꯣꯏ ꯃꯅꯨꯡꯅꯤꯔꯣꯡ ꯆꯥꯛ ꯏꯟꯁꯥꯡ ꯊꯣꯡꯕꯁꯦ ꯃꯇꯝ ꯅꯥꯏꯗꯕ
ꯎꯝ
ꯑꯦꯍꯦꯗꯅ ꯈꯪꯗꯦꯔ ꯇꯧꯔꯁ
ꯎꯝ ꯑꯣ ꯆꯥꯛ ꯊꯣꯡꯕ ꯃꯤꯗꯁꯨ ꯈꯔ ꯍꯥꯏꯔꯣ ꯃꯇꯝ ꯆꯥ ꯆꯥꯅ ꯈꯔ ꯊꯣꯡꯁꯤꯅ ꯌꯥꯗ꯭ꯔꯦ ꯅꯥꯔꯦꯅ ꯑꯗꯒꯤ ꯆꯈꯥꯎꯊꯣꯛꯄ ꯍꯥꯏꯁꯤꯁꯨ ꯏꯔꯥꯏ ꯂꯥꯏꯅ ꯂꯧꯅꯨꯀꯣ ꯃꯤ ꯌꯥꯝꯅ ꯁꯤꯕ ꯌꯥꯎꯅꯔꯝꯃꯦ ꯆꯈꯥꯎꯊꯣꯛꯄꯗꯒꯤ
ꯍꯣꯏ ꯑꯗꯨꯅꯦ ꯑꯩꯁꯨ ꯀꯤꯔꯛꯏꯅꯦꯕ ꯆꯈꯥꯎ ꯁꯣꯛꯄꯅꯤꯅ
ꯎꯝ
ꯁꯥꯎꯖꯤꯈꯪ ꯁꯤꯈꯪꯒꯦ ꯖ ꯂꯩ ꯂꯩꯅꯥ ꯇꯤꯅꯥꯁꯤ ꯌꯥꯝ ꯆꯥꯖ ꯌꯥꯝ ꯊꯣꯛꯑꯦꯕ
ꯑꯩꯈꯣꯏ ꯑꯗꯨꯒꯤꯗꯅꯦ ꯑꯥ ꯆꯈꯥꯎ ꯁꯣꯛꯄꯁꯦ ꯀꯃꯥꯏꯅ ꯇꯧꯒꯦ ꯍꯥꯏꯔꯒꯅꯦ ꯄꯨꯛꯁꯦ ꯅꯥꯗꯕ ꯑꯗꯨꯒ ꯄꯨꯛꯁꯦ ꯅꯨꯡ ꯒ꯭ꯌꯥꯁ ꯀꯥꯗꯣꯏꯕ
ꯑꯁ ꯑꯗꯨꯃꯛꯅꯦ ꯑꯩ ꯇꯧꯒꯔꯤꯖꯦ
ꯑꯗꯨꯒꯅꯦ ꯑꯗ ꯄꯨꯛꯁꯤ ꯈꯤꯇ ꯆꯥꯛꯁꯨꯅꯦ ꯆꯥꯛ ꯆꯥꯛꯁꯨ ꯃꯤꯇꯝ ꯃꯇꯝ ꯆꯥꯅ ꯈꯤꯇꯪ ꯍꯦꯛ ꯆꯥꯕꯖꯦ ꯍꯦꯛ ꯍꯦꯟꯗꯣꯛꯎꯔꯗꯤꯅꯦ ꯄꯨꯛꯆꯦ ꯂꯦꯡꯈꯠꯂꯒ ꯅꯨꯡꯁꯤ ꯁꯦ ꯀꯥꯈꯠꯂꯒ ꯒ꯭ꯌꯥꯁꯇꯤꯛꯁꯦ ꯇꯧꯔꯒ ꯄꯨꯛꯁꯨ ꯅꯥꯗꯣꯏꯕ ꯑꯗꯨꯒ ꯆꯥꯛ ꯆꯥꯕꯖꯨ ꯌꯥꯔꯣꯏꯗꯣꯏꯕ ꯑꯗꯨꯒ ꯃꯁꯥꯖꯦ ꯅꯥꯍꯦꯔꯒꯅ ꯑꯗꯨꯝ ꯂꯩꯗꯣꯏꯕ ꯅꯥꯔꯒ
ꯑꯁ ꯑꯗꯨ ꯍꯧꯖꯤꯛ ꯅꯪꯅ ꯍꯥꯏꯒꯤꯗꯣ ꯑꯩ ꯑꯗꯨꯝ ꯑꯩꯉꯣꯟꯗ ꯆꯞ ꯆꯥꯅ ꯊꯣꯛꯈ꯭ꯔꯦꯕ ꯑꯩ ꯑꯁ ꯌꯥꯝ ꯋꯥꯒꯤꯕꯅꯦ ꯑꯗꯨꯒꯤ ꯃꯣꯃꯦꯟꯗꯣ ꯑꯩ ꯑꯃꯨꯛ ꯍꯟꯅ ꯍꯜꯂꯛꯇꯕꯅ ꯑꯩ ꯍꯧꯖꯤꯛ ꯏꯁꯣꯔꯗ ꯀꯟꯅ ꯈꯨꯔꯝꯃꯤꯅꯦ
ꯏꯁꯣꯔꯗ ꯈꯣꯏꯔꯝꯕꯅ ꯀꯥꯟꯅꯔꯣꯏꯌꯦ ꯃꯇꯝ ꯆꯥꯅ ꯆꯥꯋꯣ ꯀꯔꯤꯅꯣ ꯍꯥꯏꯃ ꯏꯁꯣꯔꯅ ꯀꯔꯤ ꯇꯧꯔꯛꯇꯧꯔꯤꯒꯦ ꯅꯪ ꯆꯥꯛ ꯃꯇꯝ ꯆꯥꯅ ꯆꯥꯗ꯭ꯔꯒ ꯏꯁꯣꯔꯅ ꯈꯪꯍꯟꯕꯤꯔꯦ ꯀꯩꯅꯣ ꯁꯤ ꯀꯔꯤ ꯇꯧꯕ ꯌꯥꯏ ꯀꯔꯤ ꯇꯧꯕ ꯌꯥꯗꯒꯦꯗꯣ ꯗꯣꯛꯇꯔꯅ ꯂꯩꯔꯦ ꯗꯣ ꯇꯅ ꯍꯥꯏꯔꯦ ꯑꯆꯨꯝꯕꯖꯤꯡꯖꯤ ꯂꯩꯔꯦ ꯅꯪꯅ ꯏꯟꯗꯔ ꯅꯪ ꯏꯟꯒꯗꯕ ꯅꯪꯅ ꯏꯟꯗꯔꯒ ꯏꯁꯣꯔꯗ ꯈꯣꯏꯔꯝꯃꯦꯕꯨ ꯀꯔꯤ ꯋꯥꯅꯣ ꯅꯪꯒꯤꯗꯨꯕꯣ
ꯑꯁ ꯇꯥꯕ ꯌꯥꯗꯕ ꯍꯥꯏꯖꯦ ꯅꯪꯅ ꯁ ꯁꯦꯟꯁ ꯑꯃ ꯆꯠꯈ꯭ꯔꯦ ꯑꯩꯅ ꯍꯥꯏꯅꯤꯡ ꯄꯣꯠꯁꯤꯅ ꯗꯣꯛꯇꯔꯅ ꯍꯥꯏꯔꯤꯕ ꯄꯣꯠꯇꯨꯖꯨ ꯏꯟꯕ ꯑꯗꯒꯤ ꯑꯩ ꯏꯁꯥꯅ ꯍꯣꯠꯅꯔꯤꯖꯦ ꯀꯥꯏꯍꯟꯕꯤꯗꯕ ꯑꯩꯅ ꯑꯩꯒꯤ ꯑꯁꯣꯏ ꯑꯉꯥꯝ ꯌꯥꯎꯍꯟꯕꯤꯗꯕ ꯗꯣꯛꯇꯔꯅ ꯄꯤꯔꯛꯏꯕ ꯑꯦꯗꯚꯥꯏꯁ ꯀꯩꯀꯥꯖꯨ ꯐꯖꯅ ꯐꯣꯂꯣ ꯇꯧꯔꯒ ꯁꯤꯒꯤꯗꯅꯦ ꯑꯩꯅ ꯍꯥꯏꯁꯦ ꯑꯅꯤꯃꯛꯀꯤꯅꯦ ꯑꯩꯅ ꯁꯣꯝ ꯅꯥꯀꯟꯗ ꯊꯕꯛꯅ ꯆꯤꯟꯃꯟꯗꯅ ꯀꯩꯅꯣ ꯇꯧꯍꯧꯗ꯭ꯔꯒꯗꯤ ꯊꯕꯛꯇꯨꯖꯨ ꯇꯧꯗꯕ ꯌꯥꯗꯕ ꯑꯣꯏꯔꯦ ꯑꯗꯒꯤ ꯒꯨꯂꯤꯗꯨ ꯆꯥꯗꯕ ꯌꯥꯗ꯭ꯔꯦ ꯑꯗꯣ ꯀꯩꯒꯨꯝꯕ ꯁꯨꯝ ꯆꯠꯊꯣꯛꯄ ꯇꯥꯏꯃꯤꯡꯗꯣ ꯑꯣꯏꯇꯥꯔꯒꯗꯤ ꯑꯗꯣ ꯑꯗꯨꯝꯕ ꯇꯥꯏꯃꯤꯡꯗꯨꯗꯗꯤ ꯁꯨꯝ ꯏꯁꯣꯔꯒꯤ ꯂꯩꯗꯅꯀꯣ ꯗꯣ ꯑꯗꯨꯝꯕꯩ ꯋꯥꯔꯤꯅꯤꯗ ꯑꯩ ꯑꯩꯅ ꯍꯤꯗꯥꯛ ꯒꯨꯂꯤ ꯀꯩꯝ ꯆꯥꯗꯕꯤ ꯏꯁꯣꯔ ꯍꯥꯏꯔꯗ ꯏꯁꯣꯔ ꯑꯩꯁꯤ ꯐꯍꯟꯕꯤꯌꯨ ꯈꯣꯠꯄꯤꯌꯨꯅ ꯑꯗꯨꯃꯥꯏꯅ ꯅꯤꯕꯒꯤꯗꯤ ꯅꯠꯇꯦꯕ ꯑꯗꯨꯅ ꯁꯦꯟꯁ ꯑꯃ ꯆꯠꯈ꯭ꯔꯦ꯫ ꯑꯣꯀꯦ ꯑꯗꯣ ꯁꯤꯅ ꯁꯤ ꯑꯣꯏꯇꯥꯔꯒꯁꯨ ꯑꯩꯈꯣꯏꯒꯤ ꯉꯁꯥꯏꯒꯤ ꯄꯥꯔꯇꯤꯗꯣ ꯑꯗꯨꯗꯣ
ꯏꯁꯁ ꯅꯪꯅ ꯄꯥꯔꯇꯤꯗ ꯍꯥꯏꯔꯤ ꯏꯕꯨꯉꯣ ꯅꯪ ꯅꯥꯔꯤꯗꯣ ꯍꯥꯟꯅ ꯑꯝꯇ ꯂꯥꯏ ꯌꯦꯡꯊꯣꯛꯀꯣ ꯆꯥꯛꯈꯥꯎꯗꯨꯁꯨ ꯁꯣꯏ ꯍꯥꯏ ꯑꯗꯨꯒ ꯅꯪ ꯆꯥꯕ ꯊꯛꯄꯌꯦ
ꯑꯩꯈꯣꯏꯒꯤ ꯃꯌꯥꯝ ꯄꯨꯟꯕꯖꯦ ꯌꯥꯝ ꯄꯥꯝꯃꯦ ꯍꯥꯏꯇꯥꯔꯦ
ꯆꯥꯕꯤ ꯊꯛꯄꯤ ꯅꯠꯇ꯭ꯔꯖꯨ ꯄꯨꯟꯕ ꯄꯥꯝꯃꯗꯤ ꯄꯨꯟꯕꯩ ꯋꯥꯗꯤ ꯌꯥꯏ ꯀꯩꯅꯣ
ꯑꯁ ꯀꯩꯝꯇ ꯆꯥꯗꯕꯤꯗ ꯄꯨꯟꯕꯗꯨꯗꯤ ꯐ ꯗꯅ ꯑꯗꯨꯒꯤꯅꯦ ꯀꯩꯅꯣꯝꯃ ꯆꯥꯔꯒ ꯀꯩꯅꯣꯃ ꯁꯨꯝ ꯑꯗ ꯍꯔꯥꯎ ꯍꯔꯥꯎ ꯆꯥꯃꯤꯟ ꯊꯛꯃꯤꯟꯅꯔꯒ ꯑꯋꯥ ꯅꯨꯡꯉꯥꯏ ꯋꯥꯔꯤ ꯋꯥꯇꯥꯏ ꯁꯥꯕꯗꯨꯅ ꯍꯦꯟꯅ ꯐꯩꯗꯅ ꯑꯗꯨ ꯅꯠꯇꯗꯕꯤꯗ ꯈ ꯃꯪꯉ ꯃꯪꯉ ꯁꯨꯝ ꯂꯩꯅꯖ ꯍꯥꯏꯔꯣ
ꯏꯁꯁ ꯆꯥꯗ꯭ꯔꯖꯨ ꯃꯣ ꯐꯣꯟ ꯑꯝꯇ ꯄꯥꯏꯗꯕꯤꯗ ꯑꯩꯈꯣꯏ ꯔꯥꯎꯟ ꯐꯝꯃꯒ ꯋꯥꯔꯤ ꯍꯦꯛꯇ ꯁꯥꯟ
ꯑꯁ ꯑꯗꯨꯃ ꯑꯣꯏ ꯋꯥꯅꯤꯗ ꯃꯌꯥꯝ ꯑꯩꯈꯣꯏ ꯃꯃꯥꯡꯒꯤ ꯄꯥꯔꯇꯤꯗꯨꯗꯕꯨ ꯃꯤ ꯀꯌꯥ ꯐꯥꯅ ꯐꯣꯟ ꯄꯥꯏꯗꯕꯤ ꯂꯩꯔꯤꯒꯦꯅꯦ
ꯅꯪꯅ ꯃꯔꯨꯅꯤ ꯅꯪꯅ ꯃꯔꯨ
ꯑꯗꯨꯅꯦ ꯍꯥꯏꯔꯤꯖꯦ ꯑꯩꯅ ꯃꯔꯨ ꯑꯣꯏꯕꯒꯤꯅꯦ ꯑꯩ